ꯇꯥꯕ꯭ꯔꯥ
ꯇꯥꯏꯌꯦ ꯆꯥꯛ ꯆꯥꯔꯕ
ꯆꯥꯔꯦ ꯅꯣꯏꯒꯤꯗꯤ
ꯀꯩ ꯖꯥꯡ ꯆꯥꯔꯒꯦ ꯆꯥꯔꯦ ꯑꯩꯁꯨ ꯑꯣ ꯅꯪ ꯊꯣꯡꯉꯤꯔꯣ
ꯊꯣꯡꯗꯦ ꯑꯩ ꯃꯤꯅ ꯄꯤꯔꯛꯑꯦ
ꯑꯣ ꯅꯪꯖꯨ ꯍꯩꯗꯥꯏꯅꯦ ꯊꯣꯡꯕꯗꯤ ꯌꯥꯝꯅ
ꯍꯩꯌꯦꯗꯣ ꯍꯧꯖꯤꯛꯇꯤ ꯏꯇꯣꯝꯇ ꯂꯩꯕꯅꯤꯅ ꯊꯣꯡꯕ ꯇꯟꯗꯅ ꯃꯤꯅ ꯄꯤꯔꯛꯄꯗꯣ ꯑꯗꯨꯝ ꯆꯥꯔꯦ
ꯏꯔꯨꯝꯊꯣꯡꯕꯇꯪꯅꯣ ꯑꯇꯩ ꯀꯩꯀꯩ ꯆꯥꯒꯦ
ꯃꯣꯔꯣꯛ ꯑꯃ ꯃꯦꯠꯂꯤ ꯑꯗꯨꯒ ꯆꯝ ꯐꯨꯠ ꯑꯃ ꯐꯨꯠꯂꯦ ꯑꯗꯨꯒ ꯑꯗꯨꯃꯥꯏꯅ ꯆꯥꯔꯦ ꯅꯣꯏ ꯆꯥꯔꯕꯣ
ꯆꯥꯔꯦ ꯐꯖꯅ ꯃꯔꯤꯛ ꯆꯨꯝꯅ ꯈꯪꯒꯤꯒꯦ ꯅꯪ ꯀꯩꯀꯩ ꯃꯣꯔꯣꯛ ꯃꯦꯠꯄꯅꯣ ꯆꯥꯏꯗꯣ
ꯂꯦꯞꯄꯁꯦ ꯉꯁꯤꯗꯤ ꯎ ꯃꯣꯔꯣꯛꯀ ꯃꯣꯔꯣꯛ ꯑꯇꯦꯛꯄꯒ ꯅꯥꯀꯨꯞꯄꯤꯒ ꯉꯔꯤꯒ ꯇꯧꯔꯒ ꯃꯦꯠꯂꯦ
ꯑꯣ
ꯉꯥꯔꯤꯗꯨꯗꯤ ꯀꯃꯥꯏꯅ ꯇꯧꯔꯤꯅꯣ ꯅꯪ ꯈꯥꯡꯗ ꯊꯥꯎ ꯍꯥꯞꯄ ꯉ ꯑꯣꯏꯔꯣ ꯅꯠꯇ꯭ꯔꯒ ꯊꯥꯎ ꯍꯥꯞꯇꯕꯤ ꯑꯗꯨꯝ ꯉꯧꯕꯤꯗꯣꯏꯔꯣ
ꯊꯥꯎ ꯃꯣꯏꯒꯤꯁꯦ ꯉꯥꯜꯂꯒ ꯃ ꯃꯥꯜꯂꯦ ꯊꯥꯎ ꯀꯩꯀꯩ ꯉꯧꯕꯗꯤ ꯃꯥꯟꯗꯦ ꯉꯁꯤ ꯄꯤꯔꯛꯄꯗꯣ ꯆꯥꯕꯗꯣ ꯂꯅꯗꯤ ꯍꯥꯎꯋ ꯍꯥ
ꯁꯋꯥꯥꯏꯗ ꯉꯥꯟꯕꯗꯣ
ꯑꯧ ꯆꯥꯛꯃꯥꯏꯗ ꯉꯥꯟꯕꯗꯣ ꯑꯩꯉꯣꯟꯗꯒꯤ ꯃꯈꯨꯜ ꯑꯃ ꯇꯥꯔꯛꯄ꯭ꯔꯣ
ꯇꯥꯔꯛꯏ ꯍꯥꯎꯕꯅꯦ ꯆꯥꯛ ꯃꯥꯏꯅꯉ
ꯑꯥ ꯆꯥꯡ ꯃꯥꯟꯅ ꯉꯥꯟꯕ ꯍꯥꯏꯔꯒ ꯇꯥꯏꯌꯦ ꯍꯧꯖꯤꯛ ꯐꯔꯤ ꯊꯥꯏꯅ ꯆꯐꯨ ꯆꯕꯣꯟ ꯊꯛꯄꯒꯤ ꯋꯥꯔꯤꯗꯨꯣ ꯅꯤꯡꯁꯤꯡꯉꯛꯑꯦ ꯍꯥꯏꯕ ꯌꯥꯝ ꯅꯨꯡꯉꯥꯏꯔꯦꯕ
ꯈꯥꯏꯅ ꯅꯥꯕ ꯀꯥꯟꯗ ꯑꯩꯈꯣꯏ ꯏꯃꯥ ꯍꯣꯏꯅꯒ ꯍꯥꯏꯗꯤ ꯆꯥꯛ ꯆ ꯌꯥꯗꯕꯒꯤ ꯆꯕꯣꯟ ꯑꯣꯏꯅ ꯄꯤꯊꯛꯄꯗꯣ
ꯍꯣꯏ ꯑꯗꯨꯅ ꯈꯔ ꯏꯁꯥꯗ ꯆꯅꯥꯟꯒꯤ ꯁꯔꯨꯛꯇ ꯌꯥꯝ ꯌꯥꯎꯕꯅꯤꯅ ꯆꯥꯛ ꯆꯥꯗ꯭ꯔꯁꯨ ꯑꯗꯨꯅ
ꯍꯂꯣ
ꯈꯔ ꯃꯦꯟꯈꯠꯄ ꯉꯝꯃꯦꯕ ꯅꯣꯡꯃꯒꯤ ꯑꯩꯈꯣꯏꯅ ꯆꯪꯒꯗꯕ ꯃꯆꯜ ꯃꯌꯥꯝꯁꯦ
ꯑꯥ ꯑꯗꯣ ꯍꯧꯖꯤꯛꯀꯥꯟꯒꯤ ꯁꯕꯣꯟꯗꯤ ꯍꯥꯎꯗ꯭ꯔꯦꯗ ꯍꯥꯏꯗꯤ ꯑꯩꯈꯣꯏ ꯍꯧꯖꯤꯛꯇꯤ ꯆꯥꯛ ꯊꯣꯡꯅꯕ ꯑꯃ ꯊꯣꯛꯂꯛꯄꯗꯣ ꯑꯗꯨꯗ ꯊꯣꯡꯕ ꯆꯕꯣꯒ ꯆꯐꯨ ꯆꯐꯨꯒꯤ ꯆꯕꯣꯒ ꯃꯍꯥꯎꯁꯦ ꯃꯥꯟꯅꯗꯦꯗꯅ
ꯆꯦꯡꯁꯤꯅꯁꯨꯅꯅꯦ ꯆꯦꯡꯒꯤ ꯃꯈꯜꯁꯤꯅꯁꯨꯅꯦ ꯍꯥꯏꯕ ꯊꯥꯏꯅ ꯀꯥꯟꯗꯗꯤ
ꯑꯣ
ꯆꯦꯡꯗꯨꯁꯨ ꯑꯁꯦꯡ ꯑꯁꯦꯡꯕ ꯆꯦꯡ ꯃꯅꯕ ꯂꯩ ꯏꯔꯝꯗꯝꯒꯤ ꯑꯣꯏꯕ ꯆꯦꯡ ꯀꯩꯀꯁꯤ ꯇꯧꯅꯔꯝꯃꯤꯗꯅ ꯍꯧꯖꯤꯛꯇꯤ ꯄꯣꯠꯊꯣꯛ ꯍꯦꯟꯀꯠꯅꯕ ꯍꯣꯠꯅꯕꯗ
ꯂꯧ ꯁꯪꯉꯝ ꯑꯝꯗ ꯐꯧ ꯕꯣꯔꯥ ꯌꯥꯡꯈꯩꯒꯨꯝꯕ ꯊꯣꯛꯄꯗꯣ ꯊꯥꯖꯤꯜꯂꯕꯅꯤꯅ ꯍꯒꯂꯣꯏ ꯃꯥꯥꯡꯒ꯭ꯔꯦꯗ ꯆꯦꯡ
ꯍꯤꯗꯥꯛ ꯀꯩꯀꯩꯁꯨ ꯆꯥꯏꯔꯕꯅꯤꯅꯀꯣ ꯇꯤꯟ ꯇꯥꯗꯅꯕ ꯗꯣ ꯅꯕꯅꯥ
ꯍꯣꯏ ꯇꯤꯟ ꯇꯥꯗꯅꯕꯅ ꯐꯅꯌꯥꯝ ꯆꯥꯏꯔ ꯑꯗꯨꯅꯦ ꯍꯦꯛꯇ ꯑꯗꯨꯝ ꯇꯥꯏ ꯑꯁ ꯇꯤꯟ ꯇꯥꯗꯅꯕ ꯍꯤꯗꯥꯛ ꯆꯥꯏꯕꯗꯣ ꯎꯝ ꯑꯧ ꯂꯧꯔꯛꯇꯒ ꯉꯥ ꯂꯩꯕꯗꯣ ꯂꯣꯏ ꯁꯤꯕꯗꯣ ꯈꯪꯕ꯭ꯔꯥ
ꯑꯣ ꯃꯣꯏ ꯑꯗ ꯆꯥꯏꯕ ꯃꯇꯝꯗꯣ ꯉꯥꯁꯤꯡꯗꯣ ꯁꯤꯔ ꯁꯤꯔ ꯂꯣꯏ ꯇꯥꯎꯈꯠꯂꯛꯑꯦ ꯌꯥꯝ ꯀꯟꯕ ꯃꯥꯜꯂꯦꯕ
ꯍꯣꯏ ꯂꯧꯕꯨꯛ ꯈꯨꯗꯤꯡꯒꯤꯅꯦ ꯍꯥꯏꯕ ꯑꯗꯨꯗꯣ ꯑꯩ ꯇꯧꯈꯠꯂꯛꯑꯅꯤ
ꯑꯩꯈꯣꯏꯒꯤ ꯅꯥꯀꯟꯒꯤ ꯏꯃꯨꯡꯗꯨꯗ ꯑꯗꯨꯃꯥꯏꯅ ꯁꯤꯕ ꯉꯥꯗꯣ ꯃꯣꯏꯅ ꯈꯨꯜꯂꯦ ꯑꯗꯨꯒ ꯉꯥꯔꯤꯡꯒꯥ ꯉꯧꯕꯗꯣ ꯍꯥꯏꯗꯤ ꯑꯗꯨꯃꯥꯏꯅ ꯁꯤꯕꯗꯣ ꯄꯨꯝꯂꯤ ꯀꯨꯂꯤ ꯇꯧꯔꯦꯗꯅ ꯉꯥꯗꯣ ꯑꯗꯨꯒ ꯃꯣꯏꯅ ꯑꯗꯨꯃꯥꯏꯅ ꯂꯔꯡꯒ ꯉꯧꯋꯦ ꯑꯗꯣ ꯆꯥꯎꯔ ꯆꯥꯎꯔ ꯍꯥꯏ ꯑꯩꯗꯤ ꯆꯥꯗꯦ ꯀꯤꯗꯦꯕ
ꯎꯝ ꯀꯤꯖꯩꯌꯦ ꯑꯗꯨꯅꯦ ꯑꯗꯨꯒꯨꯝꯕꯅ ꯆꯥ ꯌꯥꯕ ꯅꯠꯇꯦ ꯑꯁ ꯍꯧꯖꯤꯛꯀꯥꯟ ꯍꯣꯏ ꯃꯤꯁꯦ ꯄꯣꯠ ꯌꯣꯟꯕꯤ ꯀꯥꯡꯕꯨꯁꯤꯁꯨꯅꯦ ꯑ ꯂꯩꯩꯕ ꯀꯥꯡꯕꯨꯁꯤꯗ ꯄꯣꯠ ꯂꯩꯖꯔꯤꯕ ꯀꯥꯡꯕꯨꯁꯤꯦ ꯌꯥꯝ ꯃꯤꯅꯝꯕ ꯊꯕꯛ ꯌꯥꯝ ꯇꯧꯋꯦ ꯍꯥꯏꯕ ꯑꯗꯨꯒꯨꯝꯕ ꯑꯄꯠ ꯑꯀꯥꯏ ꯉꯥꯁꯤꯡꯗꯣ ꯌꯥꯏꯊꯣꯛꯑꯒꯗꯤ ꯀꯩꯇ ꯈꯪꯉꯣꯏꯗꯅ ꯑꯗꯨꯅ ꯌꯥꯏꯊꯣꯛꯑꯒ ꯑꯃꯨꯛ ꯌꯣꯟꯁꯤꯜꯂꯛꯄ ꯀꯕ ꯄꯣꯠ ꯂꯩꯔꯤꯕ ꯀꯥꯡꯕꯨꯁꯤꯡꯁꯤꯅꯗꯤ ꯈꯪꯗꯗꯅ ꯑꯗꯨꯝ ꯂꯩꯔꯒ ꯆꯥꯗꯣꯏꯅꯦꯕ ꯑꯗꯣ ꯍꯛꯆꯥꯡꯗꯗꯤ ꯑꯃꯥꯡ ꯑꯇꯥ ꯉꯥꯛꯇꯅꯦꯕ ꯊꯣꯛꯂꯛꯇꯣꯏꯗꯣꯀꯣꯅ
ꯎꯝ ꯑꯗꯣ ꯑꯩꯈꯣꯏꯗꯤ ꯍꯧꯖꯤꯛꯀꯥꯟ ꯑꯌꯥꯏꯕꯒ ꯂꯩꯇ꯭ꯔꯦ ꯑꯩꯈꯣꯏ ꯄꯗꯨ ꯅꯥꯏꯗꯅꯀꯣ ꯃꯌꯥꯝꯅ ꯍꯥꯏꯅꯕꯗꯣ ꯅꯥꯏꯗꯅ ꯑꯗ ꯅꯥꯟ ꯑꯗꯨꯒꯨꯝꯕ ꯃꯩꯈꯨꯒꯤ ꯄꯣꯠꯇꯣ ꯁꯤꯖꯤꯟꯅꯕ ꯌꯥꯗꯕꯅꯤꯅ ꯃꯄꯥꯟꯗꯒꯤ ꯂꯩꯔꯒꯒ ꯄꯥꯛ ꯆꯥꯗ꯭ꯔꯦ ꯅꯨꯡꯁꯥꯗ ꯀꯪꯍꯟꯗꯧ ꯨꯝꯕ ꯑꯗꯒꯤ ꯑꯩꯈꯣꯏꯒꯤ ꯍꯧꯖꯤꯛꯀꯥꯟꯒꯤ ꯃꯩ ꯑꯃ ꯑꯦꯂꯦꯛꯇ꯭ꯔꯤꯛꯀꯤꯗ ꯀꯪꯍꯟꯅꯕ ꯄꯣꯠ ꯊꯣꯛꯄꯗꯣ ꯑꯗꯨꯒꯨꯝꯕꯒꯨꯝꯕꯗ ꯀꯕ ꯑ ꯑꯗꯨꯃꯥꯏꯅ ꯑꯣꯏꯅ ꯄꯤꯖꯔꯦ
ꯍꯣꯏ ꯐꯔꯦ ꯑꯗꯣ ꯑꯗꯣ ꯅꯣꯏ ꯕꯥꯒꯤ ꯁꯦꯕꯥ ꯑꯗꯨꯃꯥꯏꯅ ꯇꯧꯔꯤꯀꯥꯟꯗ ꯅꯣꯏ ꯏꯃꯨꯡꯒꯤ ꯃꯤꯈꯩꯁꯨ ꯑꯗꯨꯝ ꯍꯥꯟꯅꯗꯒꯤ ꯃꯥꯡꯖꯧꯅ ꯑꯗꯨꯅ ꯆꯦꯛꯁꯤꯟ ꯊꯧꯔꯥꯡ ꯃꯌꯥꯝ ꯂꯧꯈꯠꯄ ꯌꯥꯖꯔꯦꯗꯅ ꯍꯛꯆꯥꯡ ꯐꯅ ꯂꯩꯅꯅꯕ
ꯑꯧ ꯉꯥ ꯆꯥꯅꯕ ꯍꯣꯠꯅꯕꯗ ꯑꯩꯈꯣꯏꯁꯨ ꯑꯗꯨꯝ ꯆꯥꯏꯗꯅ ꯏꯟꯁꯥꯡꯗꯣ ꯑꯅꯤ ꯑꯍꯨꯝ ꯂꯣꯡꯊꯣꯛꯄꯗꯤ ꯉꯝꯗꯕꯅꯤꯅ
ꯍꯣꯏ ꯃꯌꯥꯝ ꯄꯨꯟꯅ ꯍꯣꯏ ꯍꯛꯆꯥꯡ ꯐꯃꯤꯟꯅꯗꯣꯏꯅꯦꯕ ꯏꯃꯨꯡꯒꯤ ꯑꯣꯏꯅ
ꯑꯦꯟꯅ ꯆꯔꯦꯗ
ꯈꯣꯏꯗꯣꯡ ꯑꯁꯤ ꯀꯩꯅꯣ ꯇꯧꯋꯦ ꯌꯦꯟꯒꯤ ꯀꯥꯂꯦꯖꯥꯅꯦ ꯃꯔꯤꯟꯅ ꯊꯝꯃꯣꯏꯅꯦ ꯉꯧꯕ ꯆꯥꯏ
ꯎꯝ ꯅꯣꯏ ꯉꯤ ꯄꯔꯤꯈ꯭ꯌꯥ ꯂꯣꯏꯕꯒꯤ ꯍꯔꯥꯎꯕ ꯐꯣꯡꯗꯣꯛꯈ꯭ꯔꯦ
ꯐꯣꯡꯗꯣꯛꯈ꯭ꯔꯦ ꯑꯩꯈꯣꯏꯒꯤ ꯑꯥꯊꯪꯅꯕꯗ ꯄꯣꯠꯊꯣꯡ ꯑꯃ ꯂꯩꯕꯗꯣ ꯃꯈꯥꯔꯣꯝ ꯊꯪꯕ ꯆꯠꯂꯒ ꯉꯔꯥꯡꯗꯤ ꯂꯨꯄꯥ ꯌꯥꯡꯈꯩꯒꯤ ꯂꯩꯕꯁꯤꯗ ꯈꯤꯇꯪ ꯇꯧꯔꯛꯑꯦꯕ ꯑꯩꯈꯣꯏ ꯏꯃꯥꯟꯅꯕꯤ ꯑꯩꯈꯣꯏ ꯃꯔꯤꯔꯦꯛꯁꯦ ꯆꯥꯕꯁꯦ ꯀꯣꯟꯅꯗꯦꯕ ꯑꯗꯨꯒ ꯍꯦꯛ ꯉꯁꯤꯁꯤꯅꯦ ꯕꯣꯔꯥ ꯑꯃ ꯇꯧꯁꯤꯜꯂꯛꯇꯅꯅꯦ ꯇꯞ ꯑꯩ ꯂꯦꯝꯃꯦ ꯆꯥꯕꯐꯥꯎꯗ ꯉꯝꯗꯗꯅ ꯈꯨꯌꯥ ꯑꯃ ꯇꯧꯔꯛꯑꯦ ꯍꯥꯏꯕ ꯉꯁꯤꯗꯤ
ꯊꯦꯡꯅ ꯂꯩꯕ ꯆꯠꯂꯨꯕ꯭ꯔꯥ
ꯍꯣꯏ ꯍꯥꯏꯗꯤ ꯃꯣꯏꯗꯣ ꯄꯣꯠꯇꯣ ꯌꯣꯟꯕ ꯂꯣꯏꯁꯤꯜꯂꯛꯄꯒꯤ ꯃꯣꯏ ꯄꯣꯛꯐꯝꯗꯨ ꯁꯨ ꯂꯣꯟꯖꯟꯅꯤꯡꯉꯒ ꯃꯌꯨꯝꯗ ꯍꯟꯅꯤꯡꯕꯒꯤ ꯃꯇꯝ ꯑꯃ ꯑꯣꯏꯔꯦꯗꯅ ꯑꯗꯨꯒꯤ ꯂꯩꯕꯤꯅꯕ ꯃꯤꯁꯨ ꯌꯥꯝ ꯂꯥꯡꯈ꯭ꯔꯕ ꯃꯥꯜꯂꯦ ꯉꯁꯤꯗꯤ ꯎꯝ
ꯎꯝ ꯑꯩ ꯀꯁꯥꯏ ꯀꯣꯟ ꯀ ꯏꯗ ꯂꯨꯈꯥꯛ ꯍꯩꯗꯧꯕ ꯆꯠꯄꯗꯨꯗ ꯅꯣꯏ ꯌꯥꯝ ꯂꯥꯡꯍꯧꯕꯅꯦ ꯆꯥꯔꯒ
ꯑꯣ ꯑꯣ ꯅꯪ ꯇꯥꯕ꯭ꯔꯥ
ꯇꯥꯏꯑꯌꯦ ꯑꯋꯥꯔꯤ ꯑꯅꯤ ꯍ
ꯑꯣ ꯑꯩ ꯍꯣꯟꯖꯔꯗ ꯇꯥꯕ꯭ꯔꯥ ꯀꯃꯥꯏꯅ ꯇꯧꯋꯦ
ꯍꯥꯏꯌꯦꯦ ꯅꯪ ꯈꯠꯇ
ꯍ ꯍꯝ ꯑꯩꯈꯣꯏ ꯏꯃꯥꯟꯅꯕꯤꯈꯩꯗꯣ ꯋꯥ ꯉꯥꯡꯒꯟꯗꯕꯤ ꯉꯥꯛꯇ ꯑꯩꯅ ꯋꯥꯔꯤ ꯂꯤꯗꯗ꯭ꯔꯤꯅꯦ ꯃꯣꯏꯁꯦ ꯍꯦꯛꯛꯇ ꯇꯃꯤ ꯇꯃꯤ ꯂꯣꯏ ꯂꯩ ꯀꯗ ꯑꯣꯏ ꯅꯨꯡ ꯋꯥꯏꯃꯨꯛ ꯆꯤꯛꯑꯦ ꯇꯨꯃꯤꯟꯅ ꯂꯩꯕꯠ ꯖꯥꯠꯇ
ꯅꯪ ꯑꯉꯥꯡꯈꯩꯗꯨꯗꯤ ꯀꯃꯥꯏꯅ ꯇꯧꯈ꯭ꯔꯒꯦ
ꯑꯣ ꯑꯗꯨꯝ ꯇꯧꯔꯤꯌꯦ ꯑꯗꯨ ꯋꯥꯔꯤꯗꯣ ꯇꯣꯛꯑꯁꯤꯗ ꯑꯩ ꯑꯉꯥꯡꯁꯤꯡꯒꯤ ꯋꯥꯔꯤꯁꯦ ꯄꯥꯅꯤꯡꯗ꯭ꯔꯦ
ꯁꯤꯗꯧꯔꯒꯌꯥ ꯑꯉꯥꯡꯁꯤꯡꯗꯣ ꯌꯥꯝ ꯉꯥꯎꯁꯟꯅꯔꯕꯣ
ꯑ ꯁꯝꯅꯔꯦ ꯑꯩꯈꯣꯏ ꯌꯨꯝꯗꯁꯨ ꯑꯉꯥꯡ ꯃꯌꯥꯝ ꯂꯩꯕ ꯑꯩꯈꯣꯏ ꯑꯩꯒꯤ ꯏ ꯄꯟꯊꯧꯒꯤ ꯃꯆꯥꯈꯩꯗꯣ ꯑꯁ ꯃꯣꯏꯅꯁꯨ ꯑꯩꯁꯦ ꯌꯨꯝꯗ ꯂꯥꯛꯑꯣ ꯂꯥꯛꯑꯣꯅ ꯈꯪ ꯂꯥꯛꯄ ꯉꯝꯗꯦ ꯑꯗꯣ ꯑꯩ ꯁꯨꯝ ꯆꯠꯇꯗꯅ ꯂꯩ
ꯅꯣꯏ ꯍꯧꯖꯤꯛ ꯄꯔꯤꯈ꯭ꯌꯥ ꯂꯣꯏꯕꯒꯤ ꯁꯨꯇꯤꯒꯗꯤ ꯐꯪꯕ꯭ꯔꯣ
ꯍꯥꯡꯉꯦ ꯅꯨꯃꯤꯠ ꯇꯔꯥꯅꯤꯃꯨꯛꯇꯤ ꯐꯪꯗꯣꯏꯅꯦ ꯑꯗꯣ ꯑꯩ ꯆꯠꯂꯣꯏꯗ ꯁꯤꯗ ꯑꯗꯨꯝ ꯂꯩꯔꯒꯦ
ꯑꯧ ꯁꯤꯗꯅꯗꯤ ꯐꯩꯌꯦ ꯃꯌꯥꯝ ꯄꯨꯜꯂꯒ ꯂꯩꯕꯁꯤꯅ
ꯍꯣꯏ ꯍꯟꯗꯛꯇꯤ ꯂꯥꯏꯔꯤꯛꯁꯦ ꯈꯔ ꯊꯋꯥꯏ ꯆꯪꯅ ꯍꯣꯠꯅꯔꯒ ꯑꯃꯨꯛꯇꯪꯗꯤ ꯃꯤꯊꯣꯏ ꯃꯤꯍꯟꯕ ꯉꯝꯕ꯭ꯔꯥ ꯌꯦꯡꯒꯦꯅ ꯈꯜꯂꯤ
ꯌꯨꯝꯗ ꯆꯠꯇꯈ꯭ꯔꯗꯤꯀꯣ ꯌꯨꯝꯒꯤ ꯊꯕꯛ ꯏꯪꯈꯥꯡꯗ ꯏꯁꯥꯒꯤ ꯑꯣꯏꯕ ꯊꯕꯛ ꯑꯃꯠꯇ ꯄꯥꯡꯊꯣꯛꯄ ꯉꯝꯗꯦ
ꯉꯝꯗꯦ ꯑꯁꯦꯡꯕ ꯌꯨꯝꯗꯕꯨ ꯂꯩꯅꯗꯤ
ꯑ ꯌꯨꯝꯒꯤ ꯆꯥꯛ ꯊꯣꯡꯕ ꯀꯣꯟ ꯊꯦꯡꯕ ꯙꯨꯞꯛ ꯀꯛꯄ ꯇꯧꯧꯕꯅꯩ ꯕꯗ ꯋꯥꯏ ꯁꯤꯠꯄ ꯋꯥꯏ ꯇꯩꯕ ꯀꯩꯝꯇꯧ ꯉꯝꯗ ꯏꯔꯨꯖꯕꯐꯧ ꯁꯪꯗꯕ ꯅꯨꯃꯤꯠ ꯌꯥꯎꯏꯤ ꯑꯩꯁꯦ ꯌꯨꯝꯗ
ꯍꯣꯏ ꯋꯥꯍꯩꯗꯕꯨꯗꯤ ꯌꯨꯝꯒꯤ ꯊꯕꯛ ꯍꯥꯏꯕ ꯄꯩꯁꯥ ꯐꯪꯕꯁꯨ ꯅꯠꯇꯕ ꯑꯗꯨꯕꯨ ꯌꯨꯝꯒꯤ ꯊꯕꯛꯅꯗꯤ ꯑꯁ ꯀꯨꯞꯅꯣ ꯃꯌꯥꯝꯗꯨꯅꯅꯦ ꯍꯦꯟꯅ ꯋꯥꯁꯨ ꯋꯥꯍꯜꯂꯦ ꯃꯇꯝꯁꯨ ꯌꯥꯝ ꯆꯪꯉꯦ
ꯃꯇꯦꯡꯗꯣ ꯑꯃꯅ ꯑꯃꯅ ꯄꯥꯡꯁꯤꯜꯂꯗꯤ ꯊꯕꯛꯇꯨꯕꯨꯁꯨ ꯌꯥꯝꯃꯣꯏꯕ ꯏꯇꯣꯝꯇꯅ ꯁꯨꯝ ꯂꯣꯏꯅ ꯇꯧꯕꯒꯤ ꯑꯩꯉꯣꯟꯗꯗꯤ ꯌꯥꯝꯅ ꯋꯥꯏ ꯍꯥꯏꯕ ꯃꯌꯥꯝ ꯅꯟꯁꯤꯜꯂꯛꯄꯒꯤ
ꯍꯣꯏ ꯇꯗꯤ ꯑꯩꯅ ꯆꯥꯛ ꯊꯣꯡꯉꯦ ꯈꯜꯂꯗꯤ ꯏꯆꯤꯟꯜ ꯏꯅꯥꯎ ꯂꯩ ꯃꯌꯥꯝꯗꯨꯅ ꯏꯁꯤꯡ ꯀꯟꯁꯤꯜꯂꯛꯄ ꯑꯣꯏꯒꯦꯔꯥ ꯏꯟꯁꯥꯡ ꯊꯩꯕꯤꯔꯛꯄ ꯑꯣꯏꯒꯦꯔꯥ ꯃꯣꯔꯣꯛ ꯃꯠꯁꯤꯟꯕꯤꯔꯛꯄ ꯑꯣꯏꯒꯦꯔꯥ ꯉꯥꯗ ꯉꯧꯕꯤꯔꯛꯀꯦꯔꯥ ꯇꯧꯕꯤꯔꯛꯑꯗꯤ ꯀꯣꯝꯅꯩꯗꯅ ꯋꯥꯁꯨ ꯋꯥꯗꯦ ꯑꯗꯩ ꯊꯕꯛꯇꯨꯁꯨꯁꯨ ꯆꯠꯂꯣꯏꯔꯅꯤ ꯑꯗꯨꯒꯨꯝꯕꯒꯤ ꯋꯥꯈꯜꯗꯣ ꯑꯝꯇ ꯈꯟꯗꯦ ꯧ ꯃꯥꯅ ꯇꯧꯈ꯭ꯔꯕꯅꯤ ꯇꯧꯖꯔꯁꯅꯣꯅꯅꯦ ꯇꯧꯗꯣꯏꯁꯦ
ꯆꯥꯛ ꯆꯥꯔꯝꯗꯥꯏꯗ ꯂꯥꯛꯅꯔꯅꯤ ꯑꯗꯨꯒ ꯆꯥꯔꯅꯤ ꯆꯥꯕꯒ ꯑꯃꯨꯛ ꯆꯠꯂ ꯆꯠꯈ꯭ꯔꯅꯤ ꯑꯩꯈꯣꯏꯅ ꯑꯃꯨꯛ ꯀꯣꯟꯗꯣ ꯑꯃꯨꯛ ꯐꯦꯡꯉꯛꯑꯅꯤ ꯀꯣꯟ ꯐꯦꯡ ꯂꯣꯏꯕꯗꯗꯤ ꯏꯁꯥꯗꯣ ꯀꯣꯞ ꯇꯥꯔꯦ ꯄꯣꯊꯥꯅꯤꯡꯉꯦ
ꯑꯗꯨꯅꯦ ꯃꯤ ꯑꯃ ꯑꯃꯅ ꯃꯁꯥ ꯃꯁꯥꯅ ꯆꯥꯟꯅꯖꯕ ꯀꯣꯟꯈꯩꯁꯦ ꯐꯦꯡꯖꯅꯔꯗꯤ ꯐꯥꯗꯣꯛꯅꯤ ꯍꯦꯛ ꯆꯥꯕ ꯂꯣꯏꯔꯒꯀꯣ ꯐꯦꯡꯇꯣꯛ ꯁꯖꯠ ꯐꯦꯡꯇꯣꯛꯅꯔ ꯃ ꯄꯝꯕ ꯑꯝꯇꯪ ꯑꯣꯏꯔꯗꯤ
ꯑꯗꯨꯗꯣ ꯍꯧꯖꯤꯛꯇꯤ ꯁꯦꯝꯗꯣꯛꯄ ꯌꯥꯔꯣꯏ ꯃꯣꯏꯅ ꯊꯥꯏꯅꯗꯒꯤ ꯆꯠꯅꯔꯒ ꯂꯥꯛꯑꯕ ꯕꯅꯤꯅ ꯀꯣ
ꯍꯣꯏ
ꯃꯣꯏꯗ ꯐꯩꯔ ꯑꯗꯨ ꯑꯣꯏꯅ ꯎꯝ ꯑꯩꯈꯣꯏ ꯏꯃꯥ ꯍꯣꯏꯁꯤꯅ ꯃꯣꯏꯗ ꯑꯗꯨꯗꯣ ꯈꯪꯍꯟꯕꯤꯔꯝꯗ꯭ꯔꯕꯅꯤꯅ ꯅꯨꯄꯥꯈꯩꯁꯤꯅꯁꯨ ꯈꯤꯠꯍꯦꯜꯂꯦ ꯇꯧꯗꯕꯁꯦ
ꯍꯣꯏ ꯍꯣꯏ ꯃꯣꯏꯗꯤ ꯅꯨꯡꯉꯥꯏꯔꯕꯅꯦ ꯁꯨꯃꯥꯏꯅ ꯅꯨꯄꯤꯗ ꯂꯣꯏ ꯅꯝꯁꯤꯜꯂꯒ ꯅꯨꯄꯤꯁꯦ ꯀꯣꯟ ꯐꯦꯡꯅꯕꯒꯤ ꯇꯥꯏꯞꯇ ꯐꯦꯡꯖꯔꯁꯠꯅꯣꯅ ꯊꯥꯗꯣꯛꯑ ꯊꯝꯃꯕꯒꯤ ꯇꯥꯏꯞꯇ ꯇꯧꯋꯦ ꯍꯥꯏꯕ
ꯑꯗꯨꯒꯤ ꯋꯥꯕꯨꯗꯤ ꯏꯁꯤꯡ ꯊꯛꯄꯒꯤ ꯃꯁꯥꯒꯤ ꯀ꯭ꯂꯥꯁ ꯑꯃ ꯐꯥꯎꯕ ꯃꯣꯏ ꯊꯦꯡꯅꯤꯡꯗꯦ
ꯄꯥꯎꯈꯣꯟꯁꯦ ꯌꯥꯝ ꯍꯥꯏꯅꯤꯡꯉꯦ ꯍꯥꯏꯕ ꯅꯨꯄꯥꯈꯩꯁꯦ ꯊꯧꯗꯥꯕꯁꯦ ꯌꯥꯝ ꯀꯜꯂꯦ ꯍꯥꯏꯕ ꯃꯣꯏꯗꯤ ꯅꯨꯄꯤꯁꯤꯡꯁꯤꯅ ꯇꯧꯖꯁꯅꯣꯅ ꯑꯗꯨꯒ ꯎꯝ ꯑꯩꯈꯣꯏ ꯆꯠꯅꯔꯤꯕ ꯃꯑꯣꯡ ꯃꯇꯧꯁꯤꯅꯁꯨꯅꯤꯗ ꯅꯨꯄꯤꯁꯦ ꯑꯗꯨꯝ ꯅꯨꯄꯥꯁꯤ ꯃꯈꯥꯗ ꯑꯗꯨꯝ ꯂꯩꯅꯕ ꯃꯑꯣꯡꯗ ꯑꯃꯗ ꯑꯗꯨꯝ ꯂꯩꯔ ꯅꯣꯡꯃ ꯅꯣꯡꯃꯒꯤ ꯁꯨꯝ ꯂꯩꯈꯥ ꯇꯥꯔꯛꯏꯁꯦ ꯅꯨꯄꯤꯒꯤ ꯑꯣꯏꯕ ꯏꯀꯥꯏ ꯈꯨꯝꯅꯕꯁꯦ ꯁꯨꯝ ꯃꯥꯡꯉꯛꯇꯣꯏꯁꯦ ꯁꯤꯗꯒꯤ ꯑꯣ ꯍꯧꯖꯤꯛꯀꯤ ꯃꯇꯝꯒꯤ ꯅꯨꯄꯤꯈꯩꯗꯤꯅꯦ ꯂꯥꯏꯔꯤꯛ ꯂꯥꯏꯁꯨ ꯍꯩꯅꯔꯕꯅꯤꯅꯅꯦ ꯑꯩꯈꯣꯏꯒꯤ ꯃꯇꯝꯗꯗꯤ ꯁꯤꯒꯨꯝꯕꯩ ꯃꯑꯣꯡꯁꯦ ꯈꯔꯗꯤ ꯑꯑꯣꯟꯕ ꯂꯥꯛꯀꯅꯤ ꯈꯜꯂꯦ
ꯂꯥꯛꯀꯅꯤ ꯑꯩꯗꯤ ꯑꯩꯒꯤ ꯏꯆꯥ ꯏꯁꯨꯗꯣ ꯅꯨꯄꯤꯒꯤ ꯍꯥꯏꯕ ꯅꯨꯄꯥꯒꯤ ꯍꯥꯏꯕ ꯑꯝꯇ ꯈꯥꯏꯗꯣꯛꯑꯦ ꯂꯣꯏ ꯆꯞ ꯃꯥꯟꯅꯅ ꯇꯧꯍꯟꯒꯅꯤ ꯑꯩꯗꯤ ꯑꯉꯥꯡ ꯑꯣꯏꯔꯤꯀꯥꯟꯗꯒꯤ ꯁꯦꯝꯍꯧꯗ꯭ꯔꯗꯤꯀꯣ ꯃꯀꯣꯛꯇ ꯆꯨꯔꯒ ꯂꯩꯌꯦꯕ
ꯑꯗꯨꯅꯦ ꯑꯉꯥꯡꯔꯀꯥꯟꯗ ꯁꯦꯝꯍꯧꯒꯗꯕꯅꯦ
ꯎꯝ
ꯍꯥꯏꯗꯤ ꯑꯗꯨ ꯑꯉꯥꯡꯉꯩꯗ ꯐꯕ ꯍꯥꯏꯁꯤꯗꯕꯨ ꯆꯥꯎꯔꯒ ꯑꯗꯨꯝ ꯐꯔꯛꯑꯗꯕꯅꯤ ꯑꯉꯥꯡꯗꯤ ꯅꯤꯡꯊꯥꯗ ꯈꯪꯉꯦꯅ ꯍꯥꯏꯅꯩꯗꯣ ꯃꯩꯇꯩꯒꯤ ꯄ꯭ꯔꯃꯥꯟ ꯄꯥꯎꯔꯧꯁꯤꯡꯗ ꯑꯗꯨꯅꯤ ꯑꯉꯥꯡꯉꯩꯗ ꯂꯣꯏ ꯁꯦꯝꯪꯍꯧꯒꯗꯕꯅꯦ ꯏꯕꯥꯅꯤꯒꯤ ꯏꯆꯥ ꯏꯁꯨꯗꯗꯤ ꯁꯤꯒꯨꯝꯕꯕꯁꯤꯦ ꯇꯧꯁꯤꯀꯣ
ꯑꯩꯣꯏ
ꯁꯨꯃꯥꯏꯅ ꯅꯨꯄꯤ ꯅꯨꯄꯥꯒꯤ ꯈꯦꯠꯅꯕꯒꯤ ꯊꯥꯛ ꯃꯥꯟꯅꯗꯕꯒꯤ ꯋꯥꯈꯜꯂꯣꯟꯁꯦ ꯏꯕꯥꯒꯤ ꯃꯨꯠꯊꯠꯅꯕ ꯍꯣꯠꯅꯁꯩ
ꯍꯣꯏ
ꯑꯗꯨꯗꯒꯤ ꯑꯩꯈꯣꯏ ꯑꯩꯈꯣꯏꯒꯤ ꯏꯃꯨꯡꯗꯒꯤ ꯑꯁꯨꯃꯥꯏꯅ ꯈꯔ ꯈꯔ ꯁꯦꯝꯗꯣꯛꯅꯗ꯭ꯔꯗꯤ ꯌꯥꯔꯔꯣꯏ
ꯅꯪ ꯑ ꯍꯌꯦꯡ ꯑꯩꯈꯣꯏ ꯁꯤꯗ ꯄꯥꯡꯊꯣꯛꯕ ꯊꯧꯔꯝꯁꯤ ꯌꯦꯡꯕ ꯆꯠꯂꯣꯏꯗ꯭ꯔꯥ
ꯄꯩꯁꯥ ꯂꯧꯏꯤꯕꯦꯝꯃ ꯑꯆꯪꯕ